ꯍꯜꯂꯣ
ꯎꯝ ꯆꯥꯛ ꯆꯔꯕꯣ
ꯍꯜꯂꯣ
ꯑꯣ ꯇꯌꯦ
ꯇꯥꯔꯕꯣ
ꯎꯝ
ꯅꯪ ꯐꯣꯟꯗꯣ ꯌꯥꯝ ꯇꯞꯄ ꯍꯥꯏꯇꯥꯔꯦ
ꯑꯁ
ꯑꯗꯨꯅ ꯎꯔꯤ
ꯀꯩꯗꯧꯔꯤꯅꯣ
ꯀꯩꯗꯧꯔꯤꯅꯣ
ꯐꯝꯃꯤꯅꯦ
ꯍꯥ
ꯐꯝꯃꯤꯌꯦ ꯅꯪꯗꯦ
ꯑꯣ ꯅꯪ ꯈꯨꯨꯟꯗ ꯀꯩꯅꯣ ꯈꯔ ꯅꯛꯅ ꯉꯥꯡꯕ ꯌꯥꯗ꯭ꯔꯕꯣ
ꯑꯩꯍ ꯌꯥꯝ ꯅꯛꯅ ꯍꯥꯏꯔꯤꯅꯤ
ꯍꯥ
ꯐꯣꯟ ꯅꯛꯅ ꯍꯥꯏꯔꯤꯅꯦ ꯍꯥꯏꯕ
ꯑꯣ ꯌꯥꯝ ꯀꯩ ꯍꯥꯏꯁꯔꯦ ꯌꯥꯝ ꯇꯞꯅ ꯉꯥꯡꯕꯒꯨꯝꯕ ꯑꯗꯨ ꯇꯧꯕ ꯑꯗꯨꯒꯤꯗꯨꯗ
ꯀꯟꯅ ꯉꯥꯡꯉꯤꯍꯦ
ꯂꯥꯛꯑꯣ ꯂꯥꯛꯑꯣ ꯅꯣꯏ ꯆꯥꯔꯦ ꯅꯪꯗꯦ
ꯎꯝ ꯀ꯭ꯔꯤ ꯃꯊꯦꯜ
ꯑꯦ ꯆꯗ꯭ꯔꯤ ꯐ
ꯍꯪ
ꯑꯣꯀꯦ
ꯊꯦꯡꯉꯦꯍꯦ
ꯅꯪꯗꯦ
ꯆꯔꯦ
ꯐꯔꯦ
ꯆꯥꯔꯦ ꯊꯔꯣꯏ ꯍꯟꯁꯥꯡ ꯆꯥꯏꯌꯦ
ꯀꯔꯤ ꯌꯦꯖꯝꯕ
ꯊꯔꯣꯏ ꯊꯔꯣꯏ
ꯋꯥ ꯌꯥꯝ ꯍꯥꯎꯕꯅꯤꯅꯦ ꯆꯥꯗꯕ ꯀꯨꯏꯔꯦ ꯍꯦꯟꯅ ꯍꯦꯟꯅ ꯆꯠꯅꯤꯡꯉꯛꯄ ꯀꯥꯏ ꯇꯔꯦ ꯊꯥꯔꯣꯏ ꯆꯥꯏ ꯍꯥꯏꯔ
ꯈꯨꯟꯕ ꯆꯠꯂꯣ ꯆꯥꯅꯤꯡꯉꯗꯤ
ꯑꯩꯈꯣꯏꯗ ꯊꯥꯔꯣꯏ ꯈꯨꯟꯕ ꯆꯠꯅꯤꯡꯉꯁꯨ ꯊꯥꯔꯣꯏ ꯂꯩꯇꯦꯅꯦ ꯀꯩꯅ ꯀꯩꯅ ꯃꯤ ꯑꯁ ꯅꯪꯁꯩ ꯌꯥꯝꯃꯥꯏꯅ ꯍꯥꯏꯅꯦ ꯑꯩꯈꯣꯏ ꯃꯐꯝꯗ ꯊꯔꯣꯏ ꯐꯪꯗꯕ ꯏꯅꯤ
ꯌꯥꯌꯥ ꯊꯔꯣꯏ ꯐꯪꯗꯦ ꯍꯥꯏꯕ
ꯎꯝ
ꯍ ꯍ ꯃꯤꯅꯦ
ꯑꯗꯨ ꯅꯪ ꯉꯁꯤꯁꯤꯦ ꯃꯤ ꯃꯌꯥꯝ ꯆꯨꯞꯈꯅꯦꯕꯣ
ꯎꯝ
ꯆꯠꯆ
ꯎꯝ
ꯅꯪ ꯌꯥꯝ ꯁꯥꯎ ꯃꯥꯜꯦꯗꯊꯣꯏꯗ
ꯁꯥꯎꯗꯦ ꯍꯦ ꯀ ꯈꯔ
ꯎꯝ ꯏꯟꯖꯥꯡ ꯍꯥꯎꯇ꯭ꯔꯕꯕ ꯊꯔꯣꯏ ꯆꯥꯔꯒ ꯍꯥꯎꯇ꯭ꯔꯕꯕ ꯎꯝ
ꯑꯩꯅ ꯑꯩꯅ ꯊꯔꯣꯏꯗꯣ ꯌꯥꯝ ꯆꯥꯅꯤꯡꯗꯕ ꯑꯗꯨꯒꯤ
ꯑꯣ ꯀꯔꯝꯕ ꯊꯥꯔꯨꯏꯅꯣ ꯅꯪ ꯉꯁꯤ ꯆꯥꯏꯔꯤꯁꯦ
ꯂꯧꯕꯨꯛ ꯊꯔꯣꯏ
ꯅꯨꯃꯤꯠ ꯊꯔꯣꯏ ꯅꯨꯃꯤꯠ ꯊꯔꯣꯏꯁꯦ
ꯎ
ꯑꯗꯨꯝ ꯍꯥꯎꯋꯦꯗꯪꯅ
ꯍꯟꯗꯛ ꯀꯥꯟ ꯁꯔꯣꯏ ꯆꯥꯕꯗꯣ ꯍꯥꯎꯇꯦ ꯊꯔꯣꯏꯗꯣ ꯍꯥꯎꯇꯦ
ꯑꯃ ꯂꯥꯏꯊꯔꯣꯏ ꯍꯥꯏꯕꯗꯨꯗꯤ ꯍꯥꯎꯕ꯭ꯔꯣ
ꯑꯁ ꯈꯪꯗꯦꯍꯦ ꯑꯗꯨꯗꯤ ꯆꯥꯕꯤꯗꯦ
ꯎꯝ ꯍꯝ ꯆꯥꯎꯅꯦ ꯃꯍꯥꯎ ꯑꯗꯨꯝ ꯇꯝꯃꯣ ꯀꯔꯝꯕ ꯍꯦꯟꯂꯤꯅꯣ ꯢꯁ ꯑꯩꯒꯤꯗꯤ ꯂꯥꯢ ꯊꯔꯣꯏꯗꯣ ꯌꯥꯝ ꯍꯥꯎꯢꯗ ꯍꯥꯟꯅ ꯍꯥꯟꯅꯗꯤ ꯂꯥꯏ ꯊꯥꯔꯣꯢ ꯈꯨꯟꯕ ꯆꯠꯄꯅꯤ ꯑꯗꯨ
ꯁꯤꯔꯣꯝꯗ ꯂꯥꯏ ꯊꯔꯣꯏꯗꯤ ꯑꯗꯨꯝ ꯇꯥꯝꯅꯦ ꯑꯗꯣ ꯑꯩꯈꯣꯏꯗꯤ ꯈꯨꯟꯗꯦ ꯄꯥꯛ ꯂꯧꯕꯨꯛ ꯊꯥꯔꯣꯢ ꯈꯛꯇ ꯈꯨꯟꯕꯅꯦ
ꯎꯝ ꯎꯝ ꯂꯧꯕꯨꯛꯀꯤꯗꯣ ꯍꯦꯟꯅ ꯍꯥꯎꯕ꯭ꯔꯕ ꯅꯪꯗꯤ
ꯎꯝ ꯂꯧꯕꯨꯛ ꯊꯔꯣꯏꯗꯒꯤ ꯍꯦꯟꯕ ꯂꯩꯇꯦꯍꯦ
ꯑꯥ ꯅꯪꯗꯤ ꯂꯧꯕꯨꯛ ꯊꯔꯣꯏꯗꯨ ꯀꯃꯥꯏꯅ ꯆꯥꯒꯦꯕ ꯏꯔꯣꯝꯕ ꯆꯥꯕꯣ ꯀꯥꯡꯉꯧ
ꯏꯔꯣꯟꯕ ꯆꯥꯏꯌꯦ ꯢꯟꯖꯥꯡꯁꯨ ꯆꯥꯏ ꯑꯅꯤꯃꯛ ꯑꯗꯨꯝ ꯆꯥꯏꯌꯦ
ꯎꯝ ꯃꯤꯅ ꯍꯥꯏꯕ ꯏꯔꯣꯝꯕꯁꯨ ꯌꯥꯝ ꯍꯥꯎꯋꯦ ꯍꯥꯏ ꯃꯤ ꯍꯥꯟꯅ ꯋꯥꯏ ꯍꯣꯁꯇꯦꯜ ꯂꯩꯔꯤꯉꯩꯗ ꯑꯉꯥꯡ ꯑꯣꯢꯔꯤꯉꯩꯗꯅꯤ ꯃꯤ ꯑꯩꯈꯣꯏ ꯍꯣꯁꯇꯦꯜ ꯂꯩꯃꯤꯟꯅꯕ ꯁꯤꯅꯤꯌꯔ ꯈꯣꯏꯗꯣ
ꯎꯝ
ꯃꯣꯏꯁꯨ ꯁꯥꯔꯣꯏ ꯈꯨꯟꯗ ꯆꯠꯂꯒ ꯃꯆꯥ ꯃ ꯃꯥꯆ ꯃꯆꯥꯥꯗꯣ ꯄꯨꯜꯂꯥꯛꯑꯒ ꯑꯗꯨꯝ ꯏꯔꯣꯟꯕ ꯁꯦꯝꯕꯤꯕꯅꯤꯅ ꯃꯣꯔꯣꯛ ꯌꯥꯝ ꯁꯥꯔꯒ ꯆꯤꯟꯒꯥꯡꯗꯨ ꯂꯣꯏ ꯉꯥꯛꯁꯛ ꯉꯥꯡꯑꯒ
ꯑꯗꯨꯁꯨ ꯍꯥꯎꯢꯀꯣ
ꯎꯝ ꯍꯥꯎꯏ ꯍꯥꯎꯏ
ꯅꯣꯏꯗꯤ ꯉꯁꯤ ꯀꯔꯤ ꯃꯊꯦꯜ ꯊꯣꯡꯕꯤꯈ꯭ꯔꯦ
ꯀꯩꯅꯣꯅꯦ ꯑꯩꯁꯦ ꯉꯁꯤꯁꯦ ꯀꯔꯤ ꯊꯣꯡꯔꯝꯒꯅꯤ ꯉꯁꯤ ꯊꯥ꯭ꯔꯁꯗꯦ ꯀꯣ
ꯎꯝ
ꯑꯁꯤ ꯄꯀꯣꯔꯥ ꯊꯣꯡꯉꯝꯒꯅꯤ
ꯄꯀꯣꯔꯥ ꯀꯃꯥꯏꯅ ꯆꯥꯔꯤꯕ ꯑꯗꯨꯒ ꯆꯥꯛꯀ
ꯑꯗꯨꯗꯣ ꯃꯣꯏꯗꯣ ꯕꯣꯔꯥꯗꯣ ꯁꯦꯝꯃꯦꯗꯅ
ꯎꯝ
ꯑꯗꯨꯒ ꯀꯔꯤ ꯀꯔꯤꯅꯣ ꯍꯥꯞꯆꯜꯂꯒ ꯌꯦꯟꯖꯥꯡ ꯑꯃ ꯊꯣꯡꯉꯅꯤ
ꯎꯝ
ꯑꯗꯨꯒꯤ ꯍꯦꯟꯖꯥꯡꯗꯨꯗ ꯕꯣꯔꯥꯗꯣ ꯍꯥꯞꯆꯜꯂꯗꯣꯏꯕ ꯑꯗꯨꯒꯅꯦ ꯍꯦꯟꯖꯥꯡ ꯑꯃꯁꯨ ꯄꯤꯒꯗꯣꯢꯅꯤ ꯑꯗꯨꯒ ꯀꯤꯠꯅꯤ ꯕꯤꯟꯁꯀ ꯗꯥꯜ ꯈꯔꯒ ꯃꯤꯛꯁ ꯇꯧꯔꯒ ꯄꯤꯔꯛꯀꯅꯤ
ꯑꯁ ꯆꯥꯛꯀ ꯆꯪꯉꯣꯏꯗ ꯑꯩꯗꯤ
ꯍꯣꯁꯇꯦꯜꯅꯤ ꯍꯣꯏ ꯏꯁ ꯊꯔꯣꯏ ꯐꯥꯎ ꯆꯪꯗꯦ ꯍꯥꯏꯔꯒ ꯑꯗꯨ ꯀꯃꯥꯏꯅ ꯆꯪꯗꯣꯏꯅꯣ ꯑꯗꯨ ꯑꯣꯏꯔꯝꯅꯤ ꯅꯪꯁꯨ ꯈꯔ ꯀꯪꯉꯤꯗꯣ ꯑꯩ ꯀꯪꯉꯦ ꯍꯥꯏꯅ ꯈꯪꯉꯦꯀꯣ
ꯢꯁ
ꯑꯩ ꯎꯍꯧꯋꯦ
ꯑꯦ ꯀꯃꯥꯢꯅ
ꯎꯍꯧꯋꯦ ꯎꯍꯧꯋꯦ
ꯉꯁꯤꯗꯤ ꯌꯨꯝ ꯂꯩꯕ꯭ꯔꯣ ꯑꯗꯨꯝ ꯑꯣ ꯀꯥꯎꯏ ꯍꯦ
ꯑꯁꯦꯡꯕꯅꯦ ꯍꯥꯟꯅ ꯑꯗꯨꯝ ꯊꯦꯡꯅꯈ꯭ꯔꯦ
ꯍꯣꯏ ꯊꯦꯡꯅꯈ꯭ꯔꯦꯀꯣ
ꯎꯝ ꯅꯪ ꯈꯪꯗꯕꯩꯅꯤ ꯎꯝ ꯀꯧꯔꯃꯅꯤ ꯀꯧꯔꯃꯅꯤ
ꯀꯨꯏꯔꯦ ꯍꯦ ꯄꯨꯟꯗꯕꯀꯣ ꯑꯈꯣꯏꯁꯨ
ꯎꯝ ꯑꯗꯨ ꯑꯗꯨꯄꯨ ꯉꯔꯥꯡ ꯑꯀꯣꯏ ꯑꯈꯣꯏꯁꯦ ꯑꯣꯛ ꯊꯣꯡꯉ ꯊꯝꯕꯅꯦꯕ ꯑꯣꯛꯇꯣ ꯆꯥꯕ ꯉꯝꯗ꯭ꯔꯕ ꯑꯗꯨ ꯂꯦꯝ ꯇꯤꯟ ꯂꯦꯝ ꯍꯧꯕꯅꯦ ꯑꯩꯈꯣꯏ ꯏꯁꯥꯅ ꯊꯣꯡꯑ ꯊꯝꯕꯅꯦꯕ ꯑꯗꯨꯗꯥ ꯈꯪꯗꯦ ꯂꯣꯏ ꯄꯨꯛ ꯅꯨꯡꯉꯥꯏꯇꯦ ꯍꯥꯏꯅꯔꯦ ꯑꯗꯨ ꯆꯥ
ꯑꯁ ꯑꯣꯛꯇꯣ ꯐꯠꯇꯕꯒꯤꯔꯣ
ꯈꯪꯗꯦꯗ ꯃꯨꯟꯗꯕꯩꯔ ꯀꯩꯗ
ꯑꯁ ꯇꯨꯀꯠꯆꯩꯍꯦ
ꯐꯒꯤꯅꯤ ꯐꯒꯤꯅꯤ ꯑꯩꯅ ꯄꯥꯎꯗꯔꯗꯣ ꯆꯤꯂꯤ ꯄꯥꯎꯗꯔ ꯃꯌꯥꯝ ꯍꯥꯞꯆꯟꯕ ꯑꯗꯨꯒꯤ
ꯁꯥꯃꯟꯕꯒꯤꯔꯣ
ꯆꯥꯢ ꯀꯥꯟꯗꯗꯤ ꯌꯥꯝ ꯁꯥꯗꯕ ꯑꯗꯣ ꯆꯤꯂꯤ ꯄꯥꯎꯗꯔꯗꯣ ꯌꯥꯝ ꯍꯥꯞꯄꯗꯤ ꯑꯗꯨꯃꯥꯏ ꯆꯥꯛꯑꯦꯗꯅ ꯆꯤꯂꯤ ꯄꯥꯎꯗꯔꯗꯣ
ꯎꯝ
ꯑꯗꯨ ꯑꯗꯨꯗꯨ ꯈꯔ ꯌꯥꯝꯅ ꯍꯥꯞꯄꯈ꯭ꯔꯕꯅꯦꯕ ꯉꯔꯥꯡ
ꯃꯤꯡꯒꯤꯔ ꯇꯨꯒꯠꯆꯩ ꯀꯥꯏꯅ ꯍꯣꯏ ꯑꯩꯈꯣꯏ ꯑꯍꯨꯝꯒꯤꯀꯣ ꯀꯦꯖꯤ ꯑꯅꯤ ꯂꯩꯕꯗꯨꯒꯤ
ꯅꯣꯏ ꯑꯍꯨꯝꯒꯤ ꯀꯦ ꯖꯤ ꯑꯅꯤ ꯂꯩꯕ
ꯎꯝ
ꯋꯥ
ꯑꯗꯨꯗ
ꯅꯪ ꯀꯌꯥ ꯍꯥꯞꯄꯒꯤꯅꯣ ꯇꯤꯛꯀꯦꯠꯇꯣ
ꯆꯤꯂꯤ ꯄꯥꯎꯗꯔꯗꯨꯔꯣꯕ
ꯎꯝ
ꯂꯨꯄꯥ ꯇꯔꯥꯒꯤ ꯄꯦꯀꯦꯠꯇꯣ
ꯑꯥ
ꯑꯗꯨꯗꯣ ꯑꯃꯥ ꯍꯥꯞꯄꯒ ꯑꯩꯅ ꯈꯔ ꯋꯥꯠꯄꯒꯨꯝ ꯇꯧꯕ ꯑꯗꯨꯒꯤ ꯏꯃꯥꯟꯅꯕ ꯑꯃꯥ ꯗꯒꯤ ꯑꯃꯨꯛ ꯅꯤꯔꯒ ꯍꯥꯞꯆꯟꯕ
ꯆꯤꯂꯤ ꯄꯥꯎꯗꯔꯗꯤ ꯑꯣ ꯑꯗꯨꯗꯤ ꯍꯤꯟꯖꯥꯡꯗꯤ ꯐꯖꯔꯝꯃꯥꯅꯤ ꯈꯨꯋꯥꯥꯛ ꯑꯥ ꯌꯥꯝ
ꯃꯆꯨꯗꯤ ꯀꯩ ꯍꯥꯏꯁꯤꯔꯥ ꯈꯪꯗꯗꯦꯗꯥ ꯔꯦꯠ ꯀꯂꯔ ꯌꯥꯝ ꯑꯣꯏꯗꯕ ꯍꯥꯏꯇꯥꯔꯦ ꯑꯗꯨꯛ ꯌꯥꯝ ꯍꯥꯞꯄꯁꯨ
ꯅꯪꯒꯤ ꯃꯤꯠꯇꯒꯤ ꯑꯣꯏꯔꯝꯃꯅꯤ ꯄꯤꯀꯦꯠ ꯈꯤꯇꯪ ꯇꯪꯈꯥꯏꯒꯨꯝꯕ ꯍꯥꯞꯄ ꯀꯥꯟꯗꯁꯨ ꯌꯥꯝ ꯉꯥꯡꯉꯤꯗꯨꯕꯨ ꯀꯃꯥꯏꯅ ꯄꯤꯀꯦꯠ ꯑꯃ ꯑꯅꯤ ꯍꯥꯞꯄꯗꯤ ꯋꯥ
ꯈꯪꯗꯦꯗ ꯑꯣꯛꯁꯥ ꯑꯣꯏꯕꯩꯔꯥ ꯊꯥꯎ ꯃꯌꯥꯝ ꯊꯣꯛꯂꯛꯄꯩꯔ ꯈꯪꯗꯦ ꯑꯗꯨ ꯊꯣꯡꯉ ꯂꯣꯢ ꯀꯥꯟꯗꯗꯤ ꯉꯥꯡꯁꯛ ꯉꯥꯡ ꯂꯩꯔꯝꯃꯦ ꯊꯣꯡꯉꯤꯀꯥꯟꯗꯗꯤ ꯀꯩꯁꯨ ꯇꯧꯔꯝꯗꯕꯥ
ꯅꯪꯅ ꯉꯧꯕ ꯀꯥꯟꯗ ꯍꯥꯞꯄꯤꯔꯣ ꯅꯠꯇ꯭ꯔꯒ ꯂꯥꯁꯇ ꯍꯥꯞꯄꯤꯔꯣ
ꯉꯧꯕꯀꯥꯟꯗꯁꯨ ꯑꯗꯨꯒ ꯂꯣꯏꯔꯝꯗꯥꯏꯗꯁꯨ ꯑꯃꯨꯛ ꯍꯥꯞꯆꯟꯕ
ꯎꯝ
ꯈꯪꯗ꯭ꯔꯦ ꯑꯗꯨꯒꯤ ꯑꯃꯨꯛ ꯆꯥꯒꯗ꯭ꯔꯥ ꯆꯥꯔꯣꯏꯗ꯭ꯔꯥ ꯈꯪꯗ꯭ꯔꯦ ꯏꯃꯥꯟꯅꯕ ꯑꯃꯗꯤ ꯑꯌꯨꯛ ꯍꯧꯒꯠꯂꯒꯥ ꯑꯣꯑꯥꯔꯔꯦꯁ ꯊꯤꯔꯦ
ꯑꯥ ꯅꯣꯛꯅꯤꯡꯉꯤꯗꯥ ꯎꯝ
ꯑꯣꯛꯀꯥ ꯆꯥꯅꯤꯡ ꯉꯝꯃꯔꯣꯏ ꯅꯪꯅ ꯊꯣꯡꯕꯤꯕꯗꯒꯤ
ꯑꯁ ꯍꯥꯎꯋꯦ ꯍꯥꯎꯋꯦꯅꯗꯤ ꯆꯥꯕꯗꯤ ꯃꯕꯥꯅꯤꯗꯣ ꯈꯪꯗꯦ ꯄꯨꯛꯄꯨ ꯅꯨꯡꯉꯥꯏꯇꯦ ꯄꯨꯛꯅꯨꯉꯥꯏꯇꯦ ꯑꯃꯥꯗꯤ ꯀꯃꯥꯏꯅ ꯇꯧꯕꯅꯣ ꯈꯪꯗꯦ ꯔꯨꯝ ꯇꯣꯉꯥꯜꯂꯤ ꯑꯃꯥꯗꯤ ꯑꯩꯒꯥ ꯂꯩꯕꯥ ꯁꯤꯅ ꯐꯖꯥꯅ ꯅꯣꯛꯅꯤꯡꯉꯤꯗꯥ ꯎꯝ ꯅꯪꯒꯤ ꯊꯥꯔꯣꯏꯗꯣ ꯑꯣꯛꯀꯥ ꯊꯣꯡꯉꯥꯗꯤ ꯍꯥꯎꯔꯣꯏꯗꯔꯣ
ꯎꯝ ꯍꯥꯎꯅꯤ ꯈꯣꯢ ꯑꯣꯛ ꯂꯩꯕꯒꯤ ꯑꯣꯛꯇꯣ ꯄꯥꯛ ꯆꯥꯕ ꯌꯥꯗ꯭ꯔꯦ ꯍꯧꯖꯤꯛꯀꯥꯟꯗꯤ ꯑꯣꯛꯇꯣ ꯌꯥꯝ ꯂꯥꯏꯅꯥ ꯌꯥꯝ ꯂꯩꯌꯦꯗꯥꯅ
ꯎꯝ ꯑꯩꯈꯣꯏ ꯃꯐꯝꯗꯗꯤ ꯈꯪꯗꯗꯦ ꯂꯩꯕ꯭ꯔꯥ ꯂꯩꯇꯕ꯭ꯔꯥ ꯑꯗꯨꯝ ꯂꯩꯔ ꯆꯥꯏ ꯑꯗꯨꯝ ꯌꯣꯟꯕꯅꯤꯅ
ꯍꯧꯖꯤꯛꯀꯥꯟꯗꯤ ꯑꯣꯛꯁꯤ ꯍꯣꯡꯉꯦ ꯍꯣꯡꯉꯦ ꯍꯥꯏꯕꯥ ꯄꯥꯎ ꯇꯥꯏꯅꯦ
ꯈꯪꯗꯔꯦ ꯊꯔꯣꯏꯒꯨꯝꯕꯁꯨ ꯂꯥꯏꯅꯥꯗꯤ ꯂꯩꯔꯝꯒꯅꯤꯀꯣ ꯈꯪꯗꯕꯩ ꯑꯣꯏꯔꯝꯅꯤ ꯂꯣꯏꯗꯕꯅꯤꯅ
ꯊꯔꯣꯏꯒꯤ ꯂꯥꯏꯅꯥ ꯍꯥꯏꯕꯁꯤꯗꯤ ꯍꯤꯗꯥꯛ ꯀꯥꯞꯄꯤꯕ ꯎꯝ ꯃꯤꯅ ꯑꯗꯨ ꯈꯛꯇꯥ ꯉꯥꯏꯔꯦꯅ
ꯎꯝ ꯎꯝ ꯍꯣꯏꯅꯦ ꯍꯤꯗꯥꯛ ꯂꯧꯒꯨꯝꯕꯗ ꯍꯤꯗꯥꯛ ꯍꯥꯞꯄꯤꯔꯥꯗꯤ ꯍꯥꯟꯅ ꯒꯣ ꯑꯩꯈꯣꯢ ꯀ꯭ꯂꯥꯁ ꯁꯥꯕꯦꯟꯗꯔꯥ ꯀꯥꯎꯈ꯭ꯔꯦ ꯑꯗꯨ ꯃꯇꯝꯗꯁꯨ ꯏꯃꯥꯟꯅꯕ ꯈꯣꯏ ꯅꯣꯡ ꯆꯨꯕ ꯃꯇꯝꯗꯅꯦꯕ ꯃꯣꯏ ꯊꯔꯣꯏ ꯈꯨꯟꯕꯥ ꯆꯠꯂꯒ ꯕꯥꯀꯦꯠ ꯑꯆꯧ ꯑꯆꯧꯕꯗꯣ
ꯎꯝ
ꯆꯦꯜꯗ ꯂꯩ ꯀꯥꯟꯗ ꯈꯨꯟꯗ ꯆꯠꯄꯗ ꯃꯤꯈꯩ ꯌꯥꯝ ꯆꯠꯄ ꯃꯥꯜꯂꯦ ꯕꯀꯦꯠ ꯊꯥꯟꯅ ꯑꯆꯧ ꯑꯆꯧꯕ ꯑꯗꯨꯝ ꯃꯔꯤꯒꯨꯝꯕ ꯄꯨꯔꯛꯄꯅꯤ ꯑꯁ ꯑꯗꯨꯗ ꯃꯣꯏꯗꯤ ꯄꯨꯔꯛꯑꯒ ꯇꯨꯃꯤꯟꯅ ꯇꯨꯝꯈ꯭ꯔꯦ ꯑꯩꯈꯣꯏ
ꯑꯝ
ꯍꯣꯏ ꯈꯔꯅ ꯅꯨꯡꯗꯥꯡꯗ ꯀꯛꯂꯒ ꯑꯗꯨ ꯌꯥꯝ ꯆꯥꯕ ꯐꯪꯒꯗ꯭ꯔꯥ ꯈꯟꯕꯅꯦ ꯕꯀꯦꯠ ꯃꯔꯤ ꯆꯥꯎꯅ ꯈꯣꯠꯄꯅꯤꯅ ꯑꯗꯨꯁꯨ ꯍꯣꯁꯇꯦꯜ ꯇꯔꯨꯛꯀꯤ ꯌꯦꯜꯂꯦ
ꯑꯁ
ꯑꯩ ꯂꯩꯆꯦ ꯄꯤꯁ ꯃꯔꯤ ꯃꯉꯥꯒꯨꯝꯕ ꯐꯪꯉꯥꯗꯤ ꯌꯥꯔꯦ
ꯎꯝ
ꯀꯩꯅꯣ ꯏꯁꯀ꯭ꯋꯥꯁꯇꯤ ꯄꯥꯝꯕ꯭ꯔꯣ
ꯎꯝ ꯁ꯭ꯋꯥꯁꯇꯤ ꯌꯥꯝ ꯄꯥꯝꯃꯦ
ꯑꯁ ꯑꯗꯨꯒꯤ ꯑꯣꯏꯔꯦ ꯅꯪꯒꯤ ꯀꯩꯩꯅꯣꯗꯣ
ꯑꯩꯈꯣꯏꯗ ꯏꯁꯀ꯭ꯋꯥꯁ ꯑꯗꯨꯝ ꯂꯩꯕ ꯑꯗꯣ ꯑꯩꯗꯣ ꯑꯗꯨꯝ ꯑꯩꯗꯨꯒꯨꯝꯕ ꯇꯧꯔꯗꯤ ꯑꯩꯅ ꯌꯥꯝ ꯌꯥꯝ ꯆꯥꯕ ꯃꯣꯏꯗꯤ
ꯀ꯭ꯂꯥꯁꯇꯣ ꯑꯩꯗꯤ ꯀꯩ ꯍꯥꯢꯁꯤꯔꯥ ꯅꯧꯔꯤꯀꯥꯟꯗ ꯆꯥꯔꯗꯤ ꯊꯨꯝꯃꯒ ꯍꯥꯎꯋꯦ ꯑꯗꯨ ꯂꯤꯔꯛꯑꯗꯤ ꯑꯁ ꯀꯟꯅ ꯀꯟꯕꯅꯦ ꯇꯜꯂꯤꯗ
ꯍꯥꯎꯏꯍꯦ ꯑꯗꯨꯁꯨ
ꯋꯥꯁꯦ ꯌꯥꯝ ꯆꯥꯔꯗꯤ ꯍꯥꯎꯇꯕꯅꯤꯀꯣ ꯍꯦꯛ ꯊꯣꯛꯂꯛꯑꯀꯥꯟꯗ ꯄꯥꯟꯕ ꯍꯧꯔꯀꯥꯟꯗ ꯑꯗꯨ ꯀꯥꯟꯗ ꯆꯥꯛꯍꯧꯕꯗꯨ ꯍꯥꯎꯔꯕꯅꯦ
ꯎꯝ ꯑꯩꯗꯤ ꯈꯪꯗꯦ ꯆꯥꯅꯤꯡꯕꯒꯤꯔ ꯈꯪꯗꯦ ꯌꯥꯝ ꯆꯥꯅꯤꯡꯉꯦ ꯑꯗꯨꯝ ꯆꯥꯏꯌꯦ
ꯎꯝ ꯑꯗꯨ ꯏꯁꯀ꯭ꯋꯥꯁꯇꯣ ꯑꯩꯗꯤ ꯆꯝꯐꯨꯠ ꯆꯥꯝꯃꯟꯕꯒꯤ ꯇꯜꯂꯛꯄꯒꯤ ꯑꯗꯨꯝ ꯃꯆꯥ ꯃꯆꯥ ꯃꯆꯥ ꯀꯛꯑꯒ ꯉꯥꯎꯔꯗꯤ ꯍꯥꯎꯋꯅꯦ
ꯑꯣ
ꯅꯣꯏꯗꯤ ꯆꯥꯔꯝꯈꯤꯔꯣꯏ ꯆꯝꯐꯨꯠ ꯍꯥꯎꯋꯦ ꯍꯥꯏꯕꯅꯤ
ꯀꯥꯡꯉꯧꯁꯨ ꯆꯥꯈ꯭ꯔꯦꯗ ꯑꯩꯁꯨ ꯁꯤ ꯏꯁꯀ꯭ꯋꯥꯁꯀꯤ ꯕꯣꯔꯥꯁꯨ ꯍꯥꯎꯋꯦ
ꯏꯁ꯭ꯀ꯭ꯋꯥꯁ ꯕꯣꯔꯥ
ꯑꯥ ꯌꯥꯝ ꯍꯥꯎꯋꯦ ꯅꯣꯏ
ꯀꯃꯥꯏꯅ ꯃꯥꯗꯦ ꯀꯃꯥꯏꯅ ꯁꯦꯝꯃꯤꯕ
ꯐꯖꯅ ꯀꯛꯄꯤꯈ꯭ꯔꯣ ꯁꯥꯡ ꯁꯥꯡꯅ ꯑꯗꯨꯒ ꯑꯗꯨꯝ ꯉꯧ ꯌꯥꯝ ꯍꯥꯎꯕꯅꯦ ꯑꯩ ꯌꯥꯝ ꯊꯨꯝꯃꯒ
ꯑꯣ ꯆꯥꯗꯦ ꯑꯗꯨꯗ
ꯑꯩꯗꯤ ꯌꯥꯝ ꯄꯥꯝꯃꯦ ꯌꯥꯝ ꯍꯥꯎꯋꯦ
ꯁꯦꯝꯕꯤꯕ ꯌꯥꯗ꯭ꯔꯣ ꯑꯩꯒꯤ ꯍꯥꯟꯅ ꯊꯤꯡꯒ ꯀꯥꯟꯗ ꯂꯩꯃꯤꯟꯅꯩ ꯀꯥꯟꯗ